ꯑꯧ ꯇꯔꯦ ꯅꯦꯠꯋꯥꯛ ꯅꯨꯡꯉꯥꯏꯇꯕ꯭ꯔꯣ
ꯐꯝꯃꯒ ꯂꯩꯕ꯭ꯔꯥ ꯂꯦꯞꯄꯒ ꯂꯩꯕ꯭ꯔꯣ ꯇꯥꯗ꯭ꯔꯣ
ꯇꯥꯔꯦ ꯇꯥꯔꯦ ꯍꯧꯖꯤꯛꯇꯤ
ꯀꯩꯗꯧꯔꯒ ꯂꯩꯒꯦ
ꯍꯧꯖꯤꯛꯇꯤ ꯐꯝꯃꯤ
ꯑꯦꯁ ꯐꯝꯕ ꯉꯥꯇꯪ ꯈꯔ ꯈꯔ ꯂꯦꯞꯄꯣ ꯐꯝꯒꯅꯨ ꯅꯪ ꯈꯣꯡꯗꯣꯅꯥꯔꯛ
ꯂꯦꯞꯄꯗꯣ ꯈꯣꯡ ꯅꯥꯏꯌꯦ ꯑꯗꯨꯅ ꯐꯝꯕꯅꯦ
ꯑꯁ ꯐꯝꯃꯗꯤ ꯈꯣꯡ ꯅꯥꯔꯛ ꯑꯣꯑꯣꯌꯦ ꯂꯦꯞ ꯄꯗꯣ ꯈꯣꯡꯄꯥꯛ ꯅꯔꯛꯇ꯭ꯔꯣꯏꯅꯦ ꯐꯝꯕꯅ ꯈꯣꯡꯅ ꯈꯣꯡ ꯅꯥꯔꯛꯇꯣꯏꯅꯦ
ꯐꯝꯃꯗꯤ ꯀꯃꯥꯏꯅ ꯈꯣꯡ ꯅꯥꯗꯣꯏꯅꯣ ꯂꯦꯞꯄꯗꯤ ꯈꯣꯡ ꯅꯥꯗꯣꯏꯅꯦ
ꯂꯦꯞꯄꯗꯣ ꯈꯣꯡꯄꯥꯛꯅ ꯂꯦꯞꯄꯅꯤꯅ ꯅꯥꯔꯛꯇ꯭ꯔꯣ ꯍꯨ ꯍꯨ ꯍꯨ ꯆꯨꯝꯗ꯭ꯔꯣ ꯑꯩꯅ ꯍꯥꯏꯕꯗꯣ ꯂꯟꯗꯦ ꯑꯩꯒꯤꯗꯤ
ꯉꯥꯎꯔꯕ ꯉꯥꯎꯔ ꯃꯥꯜꯂꯦ ꯀꯔꯤꯅꯣ ꯕꯁꯟꯇꯥꯒ ꯂꯛꯄ꯭ꯔꯥ
ꯈꯔ ꯈꯔ ꯉꯥꯎꯕ ꯍꯧꯔꯤꯅꯦ
ꯈꯔ ꯈꯔ ꯉꯥꯎꯕꯍꯧꯔꯦ ꯕꯁꯟꯇꯥꯥꯁꯦ ꯂꯛꯄ꯭ꯔꯣ
ꯕꯁꯟꯇꯥꯁꯦ ꯕꯁꯟ ꯕꯁꯟ ꯐꯥꯎꯗꯤ ꯌꯥꯎꯔꯛꯑꯦ ꯇꯥ ꯐꯥꯎꯗꯤ ꯂꯥꯛ
ꯍꯧꯖꯤꯛꯁꯦ ꯅꯣꯡꯖꯨ ꯊꯥꯅꯤꯀꯣ ꯅꯣꯡꯖꯨ ꯊꯥꯗ ꯕꯁꯟꯇꯥ ꯂꯛꯄꯁꯦ ꯐꯠꯇꯕꯅꯤꯀꯣ
ꯑꯗꯨ ꯇꯪꯈꯥꯏꯇꯪꯅꯦ ꯍꯥꯏꯕ ꯂꯥꯛꯄꯁꯦ ꯐꯨꯜꯗꯤ ꯂꯥꯛꯇ꯭ꯔꯔꯤ ꯍꯥꯏꯕ ꯑꯩꯒꯤꯗꯣ
ꯐꯨꯜꯗꯣ ꯍꯣꯔꯦꯟ ꯅꯨꯡꯗꯥꯡ ꯑꯣꯏꯔꯗꯤ ꯐꯨꯜ ꯑꯣꯏꯔꯅꯤ
ꯆꯥꯔꯖꯤꯡ ꯇꯧꯗ꯭ꯔꯤ ꯐꯨꯜ ꯂꯥꯛꯇꯣꯏꯁꯦ
ꯕꯁꯟꯇꯥꯒꯤꯁꯨ ꯆꯥꯔꯖꯤꯡ ꯇꯧꯅꯕ꯭ꯔꯣ ꯍꯥꯏꯁꯦ ꯍꯦ ꯍꯦ ꯉꯁꯤꯗꯤ ꯀꯗꯥꯏ ꯆꯠꯄ꯭ꯔꯥ ꯑꯩꯁꯦ ꯕꯖꯥꯔꯗ ꯉꯥꯛꯇꯪ ꯊꯣꯛꯑꯦ ꯄꯩꯁꯥ ꯃꯥꯡꯉꯨꯔꯦ ꯍꯜ ꯂꯛ ꯑꯦ ꯆꯔꯥ ꯋꯂꯦ
ꯄꯩꯁꯥꯗꯣ ꯄꯥꯝꯃꯨꯈ꯭ꯔꯦꯗ ꯑꯩꯉꯣꯟꯗ ꯈꯔ ꯊ ꯊꯥꯕꯤꯔꯝꯃꯗꯤ ꯐꯒꯗꯕ ꯐ꯭ꯔꯤꯗ ꯀꯥꯎꯁꯟꯕ ꯑꯣꯏꯔꯝꯒꯅꯤꯅꯦ
ꯐꯣꯟ ꯇꯧꯔꯛꯇ꯭ꯔꯕꯅꯤꯅ ꯑꯩ
ꯏꯁ ꯇꯧꯔꯛꯑꯒ ꯅꯪ ꯁ꯭ꯋꯤꯁ ꯑꯣꯞ ꯇꯧꯔꯒ ꯅꯪ ꯁ꯭ꯋꯤꯁ ꯑꯣꯐ ꯁ꯭ꯋꯤꯁ ꯑꯣꯐ ꯊꯃ ꯂꯩꯔꯝꯕꯗꯨꯣ
ꯑꯩꯒꯤ ꯐꯣꯟꯁꯦ ꯌꯥꯗ꯭ꯔꯦ ꯃꯊꯟꯗ ꯁ꯭ꯋꯤꯁ ꯑꯣꯐ ꯆꯠꯂꯦ ꯑꯅꯧꯕ ꯂꯩꯒꯦ ꯇꯧꯕꯅꯦ ꯀꯝꯄꯅꯤꯅ ꯄꯤꯌꯣ ꯌꯥꯗꯦ
ꯏꯁ ꯀꯝꯄꯅꯤꯅ ꯑꯗꯨꯗꯤ ꯀꯔꯝꯕ ꯀꯝꯄꯅꯤꯅꯣ
ꯀꯝꯄꯅꯤ ꯂꯣꯏꯅꯃꯛ ꯆꯠꯂꯦ ꯑꯩꯒꯤ ꯃꯤꯡꯗ ꯐꯣꯟ ꯄꯤꯔꯣꯏ ꯍꯥꯏꯌꯦ ꯑꯅꯧꯕ
ꯄꯩꯁꯥꯗꯣ ꯑꯩꯉꯣꯟꯗ ꯄꯤꯔꯣ ꯑꯩ ꯑꯩ ꯑꯩ ꯃꯤꯡꯗ ꯑꯣꯏꯅ ꯂꯩꯕꯤꯔꯒꯦ ꯑꯗꯨꯅ ꯅꯪꯉꯣꯟꯗ
ꯑꯩ ꯃꯤꯒꯤ ꯃꯤꯡꯗ ꯐꯣꯟ ꯄꯥꯏꯅꯤꯡꯗꯦ
ꯑꯦꯁ ꯄꯥꯏꯅꯤꯡꯗꯦ ꯅꯪ ꯍꯧꯖꯤꯛ ꯄꯥꯏ ꯅꯪ ꯍꯧꯖꯤꯛ ꯄꯥꯏ ꯑꯗꯣ ꯃꯤꯒꯤ ꯃꯤꯒꯤ ꯃꯤꯡꯗ ꯐꯣꯟ ꯄꯥꯏꯕꯅꯦ ꯅꯪꯒꯤ ꯃꯤꯡꯗ ꯅꯠꯇꯦ
ꯀꯝꯄꯅꯤꯗ ꯑꯩꯒꯤ ꯃꯤꯡ ꯆꯟꯕꯅꯦ ꯅꯪꯅ ꯂꯩꯕꯤꯕꯗꯣ
ꯅꯤꯡꯈꯥꯏ ꯅꯤꯡꯉꯥꯏ ꯇꯧꯔꯒ ꯅꯪ ꯅꯝꯐꯨ ꯃꯟꯈꯤ
ꯅꯪ ꯍꯦ ꯍꯦ ꯅꯪ ꯅꯪꯅ ꯂꯩꯕꯗꯣ ꯅꯪꯒꯤ ꯅꯨꯄꯤꯗ ꯑꯣꯏꯔꯝꯒꯅꯤ ꯑꯩꯗꯗꯤ ꯈꯪꯗꯦ
ꯑꯩ ꯅꯨꯄꯤꯗꯤ ꯂꯧꯗ꯭ꯔꯤ ꯃꯥ ꯑꯗꯨꯝ ꯄꯥꯏꯔꯒ ꯂꯩꯥ ꯑꯩꯒꯤ ꯅꯨꯄꯤꯗꯤ
ꯅꯪꯁꯦ ꯍꯧꯖꯤꯛ ꯀꯔꯤ ꯇꯧꯔꯒ
ꯑꯁ ꯐꯝꯃꯒ ꯂꯩꯌꯦ
ꯅꯪꯁꯨ ꯂꯦꯞꯄꯣꯗꯅ ꯐꯝꯕꯗꯨ ꯋꯥꯗ꯭ꯔꯣ
ꯂꯦꯞꯄꯗꯣ ꯈꯣꯡ ꯄꯥꯛ ꯅꯥꯔꯛꯄ
ꯈꯣꯡꯄꯥꯛ ꯅꯥꯕꯗꯣ ꯑꯃꯨꯛꯀ ꯂꯦꯞꯄꯣ ꯅꯥꯕꯗꯣ ꯐꯕꯅꯦ
ꯑꯃꯨꯛ ꯂꯦꯞ ꯍꯧꯖꯤꯛ ꯃꯤꯅꯤꯠ ꯑꯅꯤ ꯒꯨꯝꯕ ꯐꯝꯃꯗꯤ ꯑꯃꯨꯛ ꯂꯦꯞꯈꯠꯇꯣꯏꯅꯤ ꯂꯦꯞꯄꯗꯣꯏꯅꯦ
ꯂꯦꯞꯄꯁꯦ ꯏꯁꯥ ꯌꯥꯝ ꯐꯕꯅꯦꯀꯣ
ꯉꯁꯥꯗ ꯀꯩꯅꯣ ꯎꯌꯦꯅꯦ ꯅꯪꯒꯟ ꯎꯝ ꯅꯪꯒꯟ ꯅꯪ ꯃꯋꯥꯒ ꯆꯠ ꯇꯧꯏꯅꯦ
ꯎꯒꯅꯤ ꯎꯒꯅꯤ
ꯎꯑꯦ ꯑꯁꯦꯡꯕ ꯀꯔꯤꯅꯣ ꯅꯪ ꯅꯍꯥꯟ ꯅꯅꯥꯎ ꯅꯨꯄꯥ ꯈꯣꯏ ꯂꯩ ꯂꯩꯃꯤꯟꯅꯕ ꯅꯠꯇ꯭ꯔꯣ
ꯂꯩꯃꯤꯅꯥꯑꯦ ꯂꯩꯌꯦ
ꯂꯣꯏ ꯌꯣꯟꯊꯣꯛꯈꯔꯣ ꯂꯨꯄꯥ ꯇꯔꯥꯠ
ꯌꯣꯟꯊꯣꯛꯀꯦ ꯇꯧꯕꯅꯦ ꯁꯤꯠꯇꯕ ꯋꯥꯅꯤꯗ
ꯂꯣꯏ ꯌꯣꯟꯊꯣꯛꯈ꯭ꯔꯣ ꯄꯥꯝ ꯄꯩꯁꯥ ꯑꯣꯏꯅ ꯂꯧꯔꯣ ꯀꯔꯤꯅꯣ
ꯁꯤꯠꯇꯦꯝꯃꯦ ꯌꯣꯟꯅꯕ ꯊꯤꯔꯛꯑꯣ ꯑꯝꯇ
ꯑꯁ ꯉꯁꯥꯏ ꯃꯤ ꯑꯃꯗꯤ ꯀꯟꯇꯦꯛ ꯂꯥꯛꯄꯅꯤꯅꯦ ꯍꯪꯒꯥꯥꯡ
ꯀꯟꯇꯦꯛ ꯂꯥꯛꯄꯗꯣ ꯍꯥꯏꯔꯛꯑꯣ ꯑꯩꯉꯣꯟꯗ
ꯄꯥꯈꯪ ꯃꯔꯤ ꯃꯉꯥꯒꯨꯝꯕ ꯂꯩꯒꯗ꯭ꯔꯥ ꯍꯥꯏꯅ ꯂꯩꯒꯗꯕꯗꯤ ꯃꯥꯜꯂꯦ ꯑꯩꯅ ꯍꯥꯏꯗꯤ ꯍꯥꯏ ꯁꯤꯕꯅꯦ ꯍꯣꯔꯦꯟ ꯀꯟꯇꯦꯛ ꯇꯧꯔ ꯅꯣꯡ ꯆꯨꯔꯛꯄ꯭ꯔꯥꯅꯦ ꯅꯣꯏ ꯔꯣꯝ ꯅꯣꯡꯆꯨꯕ꯭ꯔꯦꯅꯦ ꯑꯁ ꯄꯨꯔꯥ ꯅꯨꯡꯁꯤꯕꯒꯤ ꯋꯦꯊꯔꯅꯦ ꯅꯨꯡꯉꯥꯏꯔꯦꯅꯦ ꯃꯝꯂꯛꯄꯗꯣ ꯇꯨꯝꯕ ꯅꯨꯡꯉꯥꯏꯔꯅꯤꯅꯦ ꯕ꯭ꯂꯥꯡꯀꯦꯠ ꯏꯜꯂꯒ
ꯅꯨꯡꯉꯥꯏ ꯌꯥꯝ ꯅꯨꯡꯉꯥꯏꯒꯅꯤ
ꯕ꯭ꯂꯦꯡꯀꯦꯠ ꯏꯅꯤꯡꯗ꯭ꯔꯗꯤ ꯅꯣꯏ ꯍꯤꯇꯔ ꯂꯩꯏꯕꯗꯣ ꯑꯣꯟ ꯇꯧꯔꯣ
ꯍꯤꯇꯔ
ꯎꯝ ꯉꯁꯤ ꯅꯨꯡꯗꯥꯡꯗꯤ ꯀꯔꯤ ꯃꯊꯦꯜ ꯊꯣꯡꯗꯣꯏꯅꯣ
ꯏꯁ ꯂꯩꯇ꯭ꯔꯦ ꯀꯥꯟꯅ ꯂꯩꯔꯝꯒꯅꯤ ꯂꯩꯇ꯭ꯔꯗꯤ ꯀꯩꯅꯣ ꯌꯦꯟ ꯀꯛꯐꯝꯗ ꯊꯣꯛꯑꯣ ꯌꯦꯟ ꯌꯥꯝ ꯂꯩꯔꯝꯒꯗꯕ ꯃꯥꯜꯂꯦ ꯌꯥꯝ ꯂꯩꯔꯝꯕꯅꯦ ꯑꯗꯨ ꯂꯧꯔꯨꯆꯣ ꯑꯗꯨꯒ ꯊꯣꯡꯉꯣ ꯑꯗꯨꯅ ꯈ꯭ꯋꯥꯏꯗꯒꯤ ꯕꯦꯁꯅꯦ
ꯅꯪꯗꯤ ꯀꯔꯤ ꯑꯦꯟꯁꯥꯡ ꯆꯥꯏ ꯑꯌꯨꯛꯇ ꯑꯩꯌꯨꯛꯇ ꯀꯔꯤ ꯑꯦꯟꯁꯥꯡ ꯆꯥꯒꯦ
ꯉꯁꯤ ꯑꯩꯌꯨꯛꯇꯣ ꯍꯋꯥꯏ ꯑꯁꯥꯡ ꯑꯁꯥꯡꯕꯤꯗꯣ
ꯎꯝ ꯎꯝ
ꯍꯥꯎꯇꯦ
ꯆꯝꯐꯨꯠ
ꯂꯣꯠꯄ ꯌꯥꯗꯦ ꯌꯣꯠꯄ ꯌꯥꯗꯦ ꯍꯋꯥꯏꯅ ꯆꯪꯒꯅꯨ ꯆꯪꯒꯅꯨ ꯍꯥꯏꯕ ꯃꯥꯜꯂꯦ ꯑꯩ ꯈꯪꯅꯥꯎꯗꯣ ꯅꯪ ꯅꯍꯥꯟ ꯃꯈꯩ ꯅꯪ ꯊꯤꯕꯣꯡ ꯌꯥꯝ ꯂꯥꯎꯕꯗ ꯍꯟꯗꯛꯇꯤ ꯈꯔ ꯂꯥꯎꯗ꯭ꯔꯕ꯭ꯔꯥ ꯍꯥꯥ ꯍꯜꯂꯣ ꯇꯥꯕ꯭ꯔꯣ ꯍꯜꯂꯣ ꯍꯜꯂꯣ ꯑꯁ ꯁꯣꯝꯒꯤ ꯅꯦꯠꯋꯥꯛꯁꯦ ꯅꯨꯡꯉꯥꯏꯇꯕ ꯃꯥꯜꯂꯦꯅꯦ
ꯅꯪꯒꯤ ꯅꯦꯠꯋꯥꯛ ꯃꯥꯜꯂꯦꯗ ꯅꯦꯠꯋꯥꯛ ꯈꯔ ꯐꯕꯗ ꯂꯩꯌꯨꯅꯦ
ꯑꯩꯒꯤꯗꯤ ꯇꯋꯥꯔ ꯐꯨꯜ ꯀꯥꯔꯒ ꯂꯩꯑꯦ ꯅꯪꯒꯤ ꯑꯣꯏꯔꯝꯒꯅꯤ ꯅꯪ ꯀꯥ ꯃꯅꯨꯡꯗ ꯀꯥ ꯃꯅꯨꯡꯗ ꯂꯩꯕꯗꯣ ꯇꯋꯥꯔꯒꯤ ꯋꯦꯞ ꯆꯪꯗꯕ ꯃꯥꯜꯂꯦ ꯅꯪꯒꯤꯗꯣ ꯏꯁ ꯑꯩꯗꯤ ꯄꯨꯔꯥ ꯐꯨꯜ ꯑꯩꯗꯤ ꯃꯥꯔꯛꯀ ꯄꯤꯁꯜꯂꯛꯑꯗꯤ ꯍꯟꯗ꯭ꯔꯦꯠꯇ ꯍꯟꯗ꯭ꯔꯦꯠ ꯇ꯭ꯋꯦꯟꯇꯤꯅꯥꯏꯟ ꯐꯪꯒꯅꯤ
ꯍꯟꯗ꯭ꯔꯦꯠ ꯇ꯭ꯋꯦꯟꯇꯤꯅꯥꯏꯟꯗꯤ ꯍꯦꯟꯃꯟꯗ꯭ꯔꯣ
ꯏꯁ ꯍꯦꯟꯗꯦ ꯃꯤ ꯍꯟꯗ꯭ꯔꯦꯠ ꯍꯟꯗ꯭ꯔꯦꯇ ꯍꯟꯗ꯭ꯔꯦꯠ ꯐꯣꯔꯇꯤ ꯅꯥꯏꯟ ꯐꯪꯕ ꯃꯤ ꯌꯥꯎꯔ ꯀꯥꯟꯁꯤꯗ ꯑꯁ
ꯀꯔꯤ ꯀꯔꯤ ꯍꯣꯠꯅꯔꯒ ꯂꯩꯕ꯭ꯔꯣ ꯍꯟꯗꯛꯁꯦ
ꯍꯥꯥ
ꯀꯔꯤ ꯀꯔꯤ ꯍꯣꯠꯅꯔꯒ ꯂꯩꯕ꯭ꯔꯣ
ꯑꯁ ꯍꯟꯗꯛꯁꯦ ꯅꯨꯄꯤ ꯇꯔꯥꯃꯨꯛ ꯀꯣꯏꯒꯦ ꯇꯧꯔ ꯂꯩꯌꯦ ꯑꯗꯨꯝ ꯉꯝꯗꯅꯦ ꯆꯍꯤ ꯇꯧꯕꯒꯤꯔ ꯈꯪꯗꯦ ꯅꯨꯄꯤ ꯅꯨꯄꯤ ꯇꯔꯦꯠꯇꯤ ꯐꯪꯈ꯭ꯔꯦ
ꯍꯦꯜꯂꯣꯏ ꯇꯔꯦꯠꯅꯤꯀꯣ
ꯅꯨꯄꯤ ꯇꯔꯦꯠꯇꯤ ꯐꯪꯈ꯭ꯔꯦ ꯅꯨꯄꯤ ꯇꯔꯦꯠꯅ ꯑꯉꯥꯡ ꯃꯉꯥ ꯃꯉꯥ ꯄꯣꯛꯀꯗꯕ ꯑꯗꯨꯁꯨ ꯇꯔꯥꯗꯤ ꯂꯧꯒꯦ ꯍꯥꯏꯅ ꯍꯣꯠꯅꯔꯤ ꯀꯟꯅ
ꯃꯅꯤꯄꯨꯔꯒꯤ ꯅꯤꯡꯊꯧ ꯑꯣꯏꯕ ꯌꯥꯔꯦ
ꯑꯦ ꯅꯍꯥꯟ ꯏꯃꯥꯟꯅꯕ ꯃꯤ ꯑꯉꯥꯡ ꯌꯥꯡꯈꯩꯃꯨꯛ ꯄꯣꯛꯄ ꯂꯩꯏꯗ ꯃꯥ ꯃꯐꯥꯎ ꯃꯅꯤꯄꯨꯔꯒꯤ ꯅꯤꯡꯊꯧ ꯑꯣꯏ ꯑꯣꯏꯗ꯭ꯔꯤ ꯃꯣꯏ ꯈꯨꯟꯒꯤ ꯐꯥꯎ ꯅꯤꯡꯊꯧ ꯑꯣꯏꯗ꯭ꯔꯤ
ꯕꯤꯗ ꯂꯩꯇꯦꯗ
ꯅꯪꯗꯤ ꯍꯟꯗꯛ ꯃꯔꯛ ꯀꯣ ꯀꯣꯔꯤꯌꯥꯟ ꯗ꯭ꯔꯃꯥꯃꯨꯛ ꯌꯦꯡꯗ꯭ꯔꯕ꯭ꯔꯥ ꯀꯃꯥꯏ ꯇꯧꯕ꯭ꯔꯥ
ꯏꯁꯩ ꯁꯛꯂꯛꯑꯣꯗ ꯏꯁꯩ ꯍꯩꯕ꯭ꯔꯥ ꯏꯁꯩ ꯁꯛꯑꯣ
ꯏꯁꯩꯔꯣ
ꯍꯣꯏ
ꯑꯁ ꯏꯁꯩꯗꯤ ꯏꯁꯩꯗꯤ ꯏꯁꯩ ꯁꯛꯑꯒ ꯅꯪ ꯑꯃꯨꯛ ꯋꯥꯟ ꯊꯥꯔꯒ ꯂꯩꯗ ꯂꯩꯕꯗ ꯔꯤꯝꯁ
ꯅꯪꯒꯤ ꯅꯪꯒꯤ ꯅꯪꯒꯤ ꯈꯣꯟꯗꯣ ꯐꯕ꯭ꯔꯥ ꯐꯠꯇꯕ꯭ꯔꯥ ꯆꯦꯛ ꯇꯧꯕꯤꯒꯦꯅꯦ ꯑꯩ
ꯗꯦꯗꯤ ꯁꯣꯔꯤ ꯁꯤꯡꯖꯝꯗꯒꯤ ꯍꯦꯜꯂꯤꯅꯦ ꯍꯨꯖꯤꯀꯥꯟꯁꯤ ꯑꯔꯖꯤꯠ ꯁꯤꯡꯒ ꯇꯅꯥꯒꯦ ꯇꯧꯔꯤ ꯀꯥꯟꯁꯤꯗ ꯌꯦꯡꯒꯦ ꯀꯥꯏꯅ
ꯕꯣꯜ ꯌꯦꯡꯕ꯭ꯔꯣ
ꯕꯣꯜ ꯉꯔꯥꯡ ꯉꯁꯤ ꯑꯌꯨꯛꯀꯤꯗꯨ ꯐ꯭ꯔꯥꯟꯁ ꯅꯣꯔꯋꯦꯒꯤꯗꯨ ꯌꯦꯡꯒꯦ ꯇꯧꯕꯅꯦ ꯑꯩ ꯅꯦꯠꯇꯨ ꯅꯨꯡꯉꯥꯏꯇꯕꯒꯤ ꯌꯦꯡꯅꯤꯡ ꯎꯪ ꯎꯪꯉꯒ ꯂꯩꯕ ꯑꯗꯨ ꯑꯣꯏꯕꯒꯤ
ꯅꯪꯗꯤ ꯀꯅꯥꯒꯤ ꯐ꯭ꯔꯦꯟꯁꯅꯣ
ꯍꯥꯥ
ꯀꯅꯥꯒꯤ ꯐꯦꯟꯁꯅꯣ ꯅꯪꯒꯤ ꯁ ꯅꯪꯒꯤ ꯐꯦꯟ ꯅꯪꯁꯦ ꯀꯅꯥꯒꯤ ꯁꯞꯄꯣꯔꯇꯔ
ꯐ꯭ꯔꯥꯟꯁꯒ ꯔꯣꯅꯥꯜꯗꯣ
ꯁꯦꯠ
ꯔꯣꯅꯥꯜꯗꯣꯅ ꯀꯞꯄ ꯔꯣꯅꯥꯜꯗꯣꯅ ꯀꯞꯄ ꯍꯥꯏꯔꯦꯅ ꯍꯟꯗꯛꯇꯤ
ꯄꯥꯏꯔꯣ ꯄꯥꯏꯔꯣ
ꯅꯪꯗꯤ ꯀꯅꯥꯔꯣ ꯃꯦꯁꯤꯔꯣ ꯑꯦ ꯀꯔꯤꯁꯨ ꯑꯣꯏꯗ꯭ꯔꯒ ꯑꯦ ꯅꯪꯗꯤ ꯀꯅꯥꯕꯨ ꯁꯄꯣꯔꯠ ꯁꯨꯅꯤꯜ ꯆꯦꯇ꯭ꯔꯤꯕꯨ ꯁꯞꯄꯣꯔꯠ ꯇꯧꯑꯣ ꯅꯪꯗꯤ ꯍꯟꯗꯛꯁꯦ ꯀꯅꯥ ꯀꯔꯝꯕ ꯀꯔꯝꯕ ꯀꯟꯇ꯭ꯔꯤꯅ ꯋꯥꯔꯜ ꯀꯞ ꯂꯧꯒꯗ꯭ꯔꯥ ꯍꯥꯏ ꯁꯨꯅꯤꯜ ꯆꯤꯇ꯭ꯔꯤꯒꯤ ꯀꯟꯇ꯭ꯔꯤꯅ ꯂꯧꯒꯅꯤ ꯍꯥꯏ ꯍꯦ ꯍꯦ ꯍꯦ ꯑꯗꯨꯃꯥꯏ ꯍꯥꯏꯌꯣꯀꯣ
ꯏꯁꯄꯣꯔꯠꯁꯇ ꯏꯟꯇꯔꯦꯁ ꯂꯩꯇꯦ ꯑꯁꯄꯣꯔꯠꯇ ꯏꯟꯇꯔꯦꯁ ꯂꯩꯇꯦ
ꯏꯁ ꯕꯣꯟꯗ ꯏꯇ꯭ꯔꯦꯁ ꯂꯩꯩꯇꯦ ꯀꯥꯢꯅ ꯈ꯭ꯔꯤꯁꯃꯥꯁ ꯃꯇꯝꯗꯗꯤ ꯏꯁ ꯀꯥꯎ ꯀꯥꯎꯅꯤꯡꯅ ꯀꯥꯎ ꯀꯥꯎꯅꯤꯡ ꯀꯥꯎꯅꯤꯡ ꯃꯟꯕꯒꯤ ꯀꯥꯎꯕ ꯐꯪꯗꯕꯗꯣ
ꯇꯧꯔꯗꯤꯅꯦ
ꯀꯥꯎꯅꯤꯡꯉꯒꯥ ꯀꯥꯎꯕ ꯐꯪꯗꯕꯗꯣ ꯈ꯭ꯔꯤꯁꯃꯥꯁ ꯃꯇꯝꯗꯅ ꯕꯣꯜ ꯌꯦꯡꯉꯣꯍꯦ ꯅꯨꯡꯉꯥꯏꯕꯅꯦ ꯂꯩꯁꯥꯕꯤꯗꯧꯅ ꯌꯦꯡꯉꯒ ꯂꯩꯕꯅꯦ
ꯑꯩꯗꯤ ꯂꯩꯁꯥꯕꯤ ꯅꯠꯇꯦ
ꯃꯧ ꯃꯆꯥꯅꯦꯀꯣ ꯃꯧ ꯃꯆꯥꯅꯦꯀꯣ
ꯃꯆꯥꯅꯦ ꯍꯣꯏ
ꯍꯦ ꯍꯦ ꯍꯦ ꯌꯥꯝꯅ ꯄꯤꯛꯇ꯭ꯔꯨ ꯄꯤꯛꯄ ꯃꯥꯂꯦ ꯃꯧ ꯃꯆꯥꯗꯣ ꯃꯧ ꯃꯆꯥꯗꯣ ꯚꯣꯇꯜ ꯚꯣꯇꯜꯒ ꯍꯥꯟꯖꯜꯂꯒ ꯁꯃꯨꯗ꯭ꯔꯗ ꯂꯪꯊꯣꯛꯄꯤꯔꯗꯤ ꯎꯝ ꯁꯤ ꯕꯤꯁꯇ ꯂꯥꯛꯄꯁꯤꯡꯅ ꯑꯃꯨꯛ ꯂꯧꯊꯣꯛꯑꯒ ꯅꯪꯗꯣ ꯆꯣꯡꯊꯣꯛꯀꯗꯕ ꯃꯥꯜꯂꯦ ꯌꯥ ꯍꯥꯏꯅ
ꯍꯥ ꯍꯥ ꯅꯪ ꯁꯤꯗꯤ ꯖꯥꯠ ꯖꯥꯠ ꯅꯤꯗ
ꯀꯔꯤꯅꯣ ꯇꯧꯔꯤꯁꯤꯕꯣ ꯇꯥꯏꯕꯪꯄꯥꯟꯁꯦ ꯑꯣꯟꯅ ꯇꯩꯅꯔꯦ ꯂꯣꯏꯅ
ꯑꯣꯟꯅꯗꯦ ꯑꯣꯟꯅꯗꯦ ꯅꯪ ꯈꯣꯟꯖꯦꯜꯂꯁꯤ ꯌꯥꯝ ꯇꯣꯡꯉꯥꯂꯂꯤꯅꯦ ꯀꯔꯤꯒꯤꯔ
ꯗꯥꯥꯡꯁꯨ ꯑꯃꯨꯛ ꯐꯣꯟ ꯇꯧꯁꯤꯀꯣ
ꯑꯥꯎ ꯑꯥꯎ
ꯐ꯭ꯔꯤ ꯂꯩꯕ ꯅꯠꯇ꯭ꯔꯣ
ꯎꯝ ꯐ꯭ꯔꯤꯗ ꯂꯩꯌꯦ
ꯑꯗꯨ ꯑꯣꯏꯔꯗꯤ ꯍꯣꯔꯦꯟ ꯅꯨꯡꯗꯥꯡꯁꯨ ꯇꯧꯕ ꯇꯥꯔꯦ ꯍꯣ ꯍꯣꯔꯦꯟꯁꯨ ꯑꯩ ꯇꯧꯔꯛꯀꯦ
ꯇꯧꯔꯛꯑꯣ ꯑꯗꯨꯗꯤ
ꯅꯦꯠꯋꯥꯛ ꯐꯕ ꯃꯐꯝꯗ ꯂꯩꯌꯣꯀꯣ
ꯎꯝ
ꯅꯦꯠꯋꯥꯛ ꯁꯦꯡꯗ꯭ꯔꯗꯤ ꯐꯖꯅ ꯇꯥꯗꯦꯕ
ꯑꯣ ꯑ ꯁꯤꯛꯀꯕꯣ ꯂꯩꯁꯦ ꯌꯥꯝ ꯐꯖꯩꯅꯦ
ꯍꯥꯥ
ꯑꯣ ꯀꯕꯣꯜ ꯂꯩꯁꯤ ꯌꯥꯝ ꯐꯖꯩ ꯅꯦ ꯐꯖꯅ ꯁꯥꯠ